ꯑ ꯍꯜꯂꯣ ꯇꯥꯕ꯭ꯔꯥ ꯍꯥꯏꯥꯏꯀꯣ
ꯃ ꯇꯥꯜ ꯐꯗꯧꯔꯤꯅ
ꯑꯩ ꯍꯣꯁꯄꯤꯇꯥꯜꯗ ꯂꯩꯔꯝꯕꯅꯤꯅ ꯁꯨꯝ ꯕꯤꯁꯅꯨꯄꯨꯔ ꯗꯤꯁꯇ꯭ꯔꯤꯛ ꯍꯣꯁꯄꯤꯇꯥꯜꯗꯀꯣ
ꯑꯣ ꯀ ꯊ ꯀꯁꯕ ꯑꯗꯨꯗ
ꯑꯩꯁꯤ ꯊꯕꯛ ꯇꯧꯗꯦ ꯑꯩ ꯃꯤ ꯁꯦꯟꯅꯕ ꯂꯥꯛ ꯏꯇꯩꯃꯗꯣ ꯍꯌꯦꯡ ꯍꯪꯆꯤꯠ ꯗꯦꯂꯤꯚꯔꯤ ꯇꯧꯒꯗꯕ ꯍꯣ
ꯑꯣ
ꯁꯤ ꯑꯦꯗꯃꯤꯠ ꯇꯧꯒꯦꯅ ꯄꯨꯔꯛꯄ
ꯌꯥꯝ ꯍꯥꯏꯥꯏꯅꯦ ꯑꯗꯨꯗ ꯃꯤꯅ ꯁꯤ ꯍꯗ
ꯃ ꯃꯁꯦ ꯍ ꯍ ꯃꯤ ꯃꯁꯤꯡ ꯍꯦꯟꯒꯗ ꯃꯥꯜꯂꯦ
ꯐꯟꯗꯔꯣ
ꯐꯩꯌꯦ ꯀꯣꯣ ꯑꯗꯨꯝ
ꯑꯥ ꯄꯄꯤꯤꯁꯔꯕ
ꯆꯥꯛ ꯆꯥꯔꯦ ꯍꯣꯏ ꯆꯥꯕꯤ ꯑꯩ ꯆꯥꯔꯦ ꯅꯪꯗꯤ
ꯇꯔꯦ ꯑꯁꯦ
ꯑꯣ ꯑꯩ ꯈꯣꯟꯁꯦ ꯌꯥꯝ ꯂꯥꯡꯕ꯭ꯔꯥꯀꯣ ꯕꯦꯛꯒ꯭ꯔꯥꯎꯟꯗ
ꯄꯥꯡꯁꯤ ꯄꯥꯡ ꯄꯥꯏ
ꯑꯣ
ꯅꯣꯡ ꯆꯤꯡꯔꯣ ꯑꯗꯨꯗ
ꯑꯣ ꯅꯣꯡꯁꯦ ꯅꯣꯡꯁꯤꯦ ꯉꯁꯥꯏ ꯑꯌꯨꯛ ꯈꯔ ꯆꯨꯔꯝꯕꯅꯦꯀꯣ ꯍꯧꯖꯤꯛꯇꯤ ꯅꯨꯡꯁꯥ ꯑꯗꯨꯝ ꯈꯔ ꯈꯔ ꯊꯣꯛꯣꯔꯛꯑꯦ
ꯎ ꯈꯟꯖꯁꯦ ꯈꯪꯒꯗꯕ ꯃꯥꯅꯦꯏ
ꯍꯥ
ꯅꯪꯒꯤ ꯈꯣꯟꯖꯦꯜꯗꯣ ꯑꯩꯅ ꯎꯝ ꯈꯪꯗꯕ ꯃꯥꯜꯂꯦ ꯈꯪꯕ ꯃꯤ ꯈꯪꯖꯕ ꯃꯥꯂꯦ
ꯈꯥꯡꯂꯝꯃꯣꯏꯗ
ꯀꯗꯥꯔꯤ ꯌꯥꯕꯒꯅꯣ ꯅꯪꯦ
ꯑꯩ ꯍꯧꯖꯤꯛ ꯕꯤꯁꯦꯟꯄꯨꯔꯗ ꯂꯩꯦ
ꯅꯣꯏ ꯈꯨꯟꯒꯤ ꯑꯦꯔꯤꯌꯥꯗ
ꯈꯨꯨꯟꯗꯤ ꯁꯪꯖꯦ
ꯍ ꯍ
ꯈꯪꯕ꯭ꯔꯥ
ꯈꯪꯉꯦ ꯎꯝ ꯔꯤꯁꯄ ꯌꯥꯔꯔꯕꯣ ꯑꯗꯨ ꯏꯔꯣꯝꯗꯣ
ꯆꯠꯄ ꯌꯥ ꯆꯠꯄ ꯌꯥꯕ ꯍꯥꯏꯁꯦ ꯑꯗꯨꯝ ꯍꯥꯏꯗꯤ ꯏꯁꯀꯣꯠ ꯇꯧꯔꯒꯀꯣ ꯁꯤꯐꯥꯏꯁꯤꯡꯅ ꯈꯔ ꯀꯝꯄꯅꯤ ꯇꯧꯔꯒ ꯆꯠꯄ
ꯑꯣ
ꯅꯠꯇ꯭ꯔꯗꯤ ꯑꯩꯈꯣꯏ ꯁꯨꯝ ꯅꯣꯔꯃꯦꯜꯒꯤ ꯁꯨꯝ ꯃꯍꯧꯁꯥꯒꯤ ꯆꯠꯄꯗꯨꯗꯤꯀꯣ ꯌꯥꯗ꯭ꯔꯤ ꯎꯝ ꯏꯔꯥꯡꯁꯤꯅ ꯎꯝ ꯅꯪꯗꯤ ꯀꯗꯥꯥꯏꯗꯒꯦꯅꯣ
ꯑꯅꯤ ꯑꯦꯔꯤꯌꯥꯗꯅ ꯍꯥꯏꯁꯨ
ꯑꯣ ꯑ ꯀꯔꯤ ꯇꯧꯔꯝꯃꯤꯅꯣ
ꯍ ꯂꯝ ꯅꯗ
ꯑꯣ ꯊꯕꯛ ꯂꯩꯇ꯭ꯔꯕꯣ ꯉꯁꯤꯗꯤ
ꯂꯩꯇ ꯑꯗꯨꯝ ꯂꯩꯔ ꯌꯗ
ꯑꯣ
ꯀꯣꯂꯦꯦꯜꯁꯨꯈꯗ꯭ꯔꯦ
ꯑꯣ ꯑꯣꯖꯥ ꯑꯣꯏꯕ ꯃꯥꯜꯂꯦꯗ ꯁꯣꯝꯗꯤ
ꯎꯝ ꯑꯣꯏꯣꯏꯗ꯭ꯔꯤ ꯇ꯭ꯔꯦꯅꯤꯡ ꯇꯧꯕꯕ
ꯑꯣ ꯇ꯭ꯔꯦꯅꯤꯡꯁꯦ ꯀꯗꯥꯏꯗ ꯂꯧꯕꯤꯕꯅꯣ ꯇꯧꯔꯤꯕꯅꯣ ꯍꯧꯖꯤꯛꯁꯦ
ꯀꯩꯀꯣꯜꯗ ꯊꯪꯕ꯭ꯔꯥ
ꯀꯩꯀꯣ
ꯋꯥ
ꯀ ꯁꯤꯅ ꯀꯗꯥꯏꯗ
ꯀꯣꯏꯂꯒ ꯑꯩꯒꯤ ꯃꯛꯇ
ꯑꯣ ꯇ꯭ꯔꯦꯅꯤꯡꯗꯤ ꯂꯣꯏꯔꯕꯣ
ꯂꯣꯏꯗ꯭ꯔꯔꯤ ꯐꯥꯔꯁ ꯏꯔ ꯇꯗ ꯉꯥꯏꯔꯦ
ꯑꯗꯨꯒ ꯀꯃꯥꯏꯅ ꯌꯨꯝꯗ ꯂꯩꯔꯝꯕ ꯍꯧꯖꯤꯛꯅ
ꯅꯠꯇꯦ ꯑ ꯕꯔꯥꯗ ꯂꯩꯕꯅꯦ ꯌꯨꯝ ꯆꯠꯄ ꯌꯥꯗꯦ
ꯑꯣ ꯑꯣꯀꯦ ꯑꯣꯀꯦ ꯐꯔꯦ ꯐꯥꯏ ꯐꯔꯦ ꯎꯝ ꯗꯤꯄꯤ ꯌꯦꯡꯕꯗ ꯑꯣꯖꯥ ꯃꯦꯗꯝ ꯃꯥꯜꯂꯦ ꯑꯗꯨꯝ ꯃꯦꯗꯝ
ꯇꯥꯟꯁꯤꯜ ꯁꯄꯒꯤ ꯐꯣꯇꯣꯅꯤ ꯑꯗꯨꯗꯤ
ꯑꯥ ꯑꯁꯦꯡꯕ ꯊꯝꯃꯣꯅ ꯀꯔꯤ ꯅꯣꯏ ꯑꯦꯅꯤꯃꯦ ꯊꯝꯃꯤꯗꯣ
ꯁꯤꯁ ꯌꯥꯔꯦꯗ
ꯌꯨꯝ ꯄꯥ ꯑꯂꯕ ꯑꯣꯏꯔꯗꯤ
ꯑꯩ ꯄꯥꯟꯗ꯭ꯔꯦꯗ
ꯀꯣꯏꯔꯝꯕꯗꯤ ꯂꯥꯏꯔꯃꯅꯤ ꯀ
ꯍꯥꯥ
ꯀꯣꯏꯕꯗꯤ ꯏ ꯂꯩꯔꯝꯒꯅꯦꯕ
ꯎ ꯑꯁ ꯑꯗꯨꯝ ꯐ꯭ꯔꯦꯟ ꯍꯥꯏꯗꯨꯅꯤꯗ ꯑꯗꯨꯝ ꯀꯣ ꯍꯥꯏꯗꯤ ꯌꯨꯝꯁꯦ ꯄꯥꯟꯕꯗꯤ ꯆꯍꯤꯗꯤ ꯌꯧꯗꯤ ꯌꯧꯔꯕꯅꯦ ꯑꯗꯣ ꯑꯩꯅ
ꯀꯨꯟꯊ꯭ꯔꯥ ꯁꯨꯔꯕꯣ
ꯍꯦꯂꯦ
ꯑ ꯁꯤꯕ ꯌꯥꯔꯅꯦ ꯑꯗꯨꯗꯤ
ꯑꯩ ꯑꯍꯨꯝ ꯀꯨꯟꯊ꯭ꯔꯥ ꯍꯨꯝꯗꯣꯏ ꯀꯣ ꯆꯪꯉꯦ
ꯁꯥꯔꯤ ꯑꯣꯟꯒꯅꯤꯀꯣ ꯊꯤꯍꯧꯔꯣ
ꯁꯤ ꯑꯣꯏꯗ꯭ꯔꯤꯀꯣ ꯑꯣꯟꯕꯗꯤ ꯇꯔꯦ ꯑꯣꯏ ꯑꯥ ꯑꯁ ꯈꯪꯗ꯭ꯔꯦꯗ
ꯍ ꯌꯥꯔꯦ
ꯇꯥꯡꯁꯟꯗ ꯑꯩꯅ ꯇꯟ ꯊꯔꯤ ꯌꯥꯎꯔꯛꯇꯅ ꯑꯗꯨꯝ
ꯏꯁꯀꯔꯤꯅ
ꯀꯣꯏꯁꯜꯂꯛꯑꯕꯅꯤꯅꯀꯣ ꯍꯥꯏꯗꯤ
ꯈꯤꯇꯪ ꯈꯤꯇꯪ ꯌꯥꯎꯔꯤꯉꯩ ꯁꯤꯗ ꯊꯤ ꯍꯔꯣ
ꯎꯝ ꯑꯗꯣ ꯏꯊꯟꯗ ꯂꯩꯔꯤꯔꯥ ꯀꯥꯃꯣ
ꯑꯩꯔꯣ ꯏꯃꯥꯟꯅꯕꯤꯒ ꯂꯩ
ꯑꯣ ꯑ ꯆꯍꯤ ꯀꯌꯥꯒꯤ ꯀꯣꯔꯁꯅꯣ ꯅꯣꯏꯒꯤꯗꯣ
ꯑꯅꯤ
ꯀꯣꯔꯁ ꯃꯃꯤꯡꯗꯤ ꯀꯩ ꯀꯩꯅꯣ ꯇꯥꯏ
ꯑꯣꯗꯏꯅꯦ
ꯑꯣ ꯄ꯭ꯔꯥꯏꯚꯦꯠꯀꯤꯔꯥ ꯒꯣꯔꯃꯦꯟꯒꯤꯔꯥ
ꯍ
ꯑꯣ
ꯑꯣ ꯌꯥꯝ ꯐꯩꯌꯦꯀꯣ ꯑꯗꯨꯗꯤ
ꯍꯥꯥ ꯖꯔꯅꯦ
ꯐꯩꯌꯦ ꯐꯩꯌꯦ ꯍꯟꯗꯛꯀꯤ ꯇꯦꯠꯇꯣ ꯑꯦꯄ꯭ꯂꯥꯏ ꯇꯧꯁꯟꯕ꯭ꯔꯥ
ꯑꯥꯎ ꯇꯧꯋꯦꯅ ꯇꯧꯔꯦ ꯑꯩꯈꯣꯏꯁꯦ
ꯑꯣ ꯄꯦꯄꯔ ꯄꯦꯄꯔ ꯄꯦꯄꯔ ꯇꯨ ꯗꯗꯨꯇ ꯇ ꯀꯩꯅꯣꯒꯤ ꯕꯤ ꯑꯦꯗꯀꯤ ꯃꯥꯜꯂꯦ ꯑꯗꯨꯗꯣ ꯅꯪ ꯅꯣꯏꯒꯤ ꯗꯥꯏꯠꯀꯤ ꯍꯥꯏꯔꯒꯗꯤꯀꯣ ꯑꯣ
ꯎꯝ
ꯐꯥꯏꯅꯦꯜ ꯏꯔ ꯑꯣꯏꯔꯕ
ꯑꯣꯏꯗ꯭ꯔꯦ ꯐꯅꯤ
ꯑꯗꯗꯤ ꯑꯗꯁꯨ ꯑꯗꯨ ꯑꯗꯨꯝ ꯇ꯭ꯔꯥꯏ ꯇꯧꯁꯜꯂꯣꯗ ꯍꯟꯗꯛ ꯄꯦꯄꯔ ꯄꯦꯄꯔ ꯋꯥꯟꯒꯤ ꯑꯣꯏꯗꯣꯏꯅꯦꯕ ꯅꯣꯏꯒꯤꯗꯣ ꯑꯗꯣ ꯖꯨꯂꯥꯏꯒꯤ ꯇꯥꯡ ꯃꯥꯄꯜ ꯐꯥꯎ ꯑꯣꯏꯕꯅꯦ ꯅꯣꯏꯒꯤ ꯂꯥꯁ ꯗꯦꯠꯇꯣ ꯑꯗꯨꯗꯤ ꯑꯦꯄ꯭ꯂꯥꯏ ꯑꯗꯨꯝ ꯇꯧꯁꯟꯕꯗ ꯀꯩꯁꯨ ꯀꯥꯏꯗꯦꯗꯅꯀꯣ
ꯎꯝ
ꯑꯩ ꯉꯔꯥꯡ ꯑꯩ ꯏꯃꯥꯟꯅꯕ ꯑꯃꯒꯤ ꯑꯩ ꯑꯩꯉꯣꯟꯗ ꯇꯧꯕꯤꯌꯣ ꯍꯥꯏꯕꯒꯤ ꯑꯩꯅ ꯐꯣꯝ ꯊꯥꯈꯤꯕꯅꯦꯕꯀꯣ
ꯁꯥꯏ ꯇ ꯊꯥꯕꯤ ꯈꯃꯦ ꯅꯪꯒꯤꯁꯨ ꯇꯧꯕꯤꯌꯣ ꯍꯥꯏꯔꯗꯤ ꯑꯩ ꯑꯗꯨꯝ ꯇꯧ ꯃꯇꯦꯡ ꯄꯥꯡꯕꯤꯕ ꯌꯥꯏ
ꯑꯣꯏ ꯌꯥꯏ
ꯅꯨꯡꯉꯥꯏꯕ꯭ꯔꯥ ꯀꯃꯥꯏꯅ ꯇꯧꯒꯦ ꯀꯣꯔꯁꯇꯤ
ꯅꯨꯡꯉꯥꯏ
ꯎꯝ ꯅꯣꯏ ꯑꯗꯥꯏꯗꯤ ꯅꯣꯡ ꯆꯨꯕ꯭ꯔꯣ
ꯑꯣ ꯁꯋꯦ ꯁꯋꯦ ꯂꯣꯡ ꯆꯨꯔ ꯁꯨꯏ ꯌꯥꯝꯁꯥꯏꯗ
ꯍꯣꯏ ꯌꯨꯝ ꯆꯥꯛꯅꯕ ꯑꯃ ꯇꯧꯕꯗꯣ ꯀ
ꯑꯣ ꯑꯗꯨꯂꯂ ꯏꯃꯪ ꯅꯝꯗ꯭ꯔꯦ
ꯑꯁ ꯑꯗꯨꯗ ꯅꯣꯏ ꯅꯣꯟꯚꯦꯖꯁꯨ ꯁꯥꯕ ꯅꯠꯇ꯭ꯔꯣ
ꯎꯝ ꯌꯥꯝꯁ ꯆꯞ ꯃꯅ ꯂꯩꯦꯗꯁꯤꯗꯅ
ꯎꯝ ꯅꯣꯅꯦꯗ ꯑꯩꯁꯨ ꯂꯩꯔꯝꯃꯤꯅꯦ
ꯑꯣ
ꯅ ꯅꯅꯦꯦꯗ ꯁꯔꯣꯟ ꯁ꯭ꯀꯨꯜꯗ
ꯁꯣꯣꯟ
ꯑꯦꯥꯚꯥꯟꯁꯀꯣ
ꯑꯣ
ꯁ꯭ꯀꯨꯜꯗ ꯑꯩ ꯀ꯭ꯂꯥꯁ ꯇꯦꯟ ꯊꯥꯔꯒ ꯄꯥꯁ ꯇꯧꯕꯅꯤꯅꯦ
ꯈꯪ ꯂꯒꯅꯤꯗ ꯑꯗꯨꯗꯤ
ꯍꯥꯥ
ꯉꯃꯗꯕ ꯃꯥꯂꯦꯕ
ꯈꯪꯂꯝꯗꯧ ꯃꯥꯜꯂꯦ ꯑꯗꯣ ꯑꯩꯈꯣꯏꯅ ꯑꯩꯈꯣꯏꯅꯗꯤ ꯈ ꯍꯥꯒꯗ꯭ꯔꯥ
ꯎꯅ ꯍꯔꯂꯝꯒꯦ
ꯑꯩꯈꯣꯏꯗꯤ ꯊꯥꯎꯖꯟ ꯇꯨ ꯊꯥꯎꯖꯟ ꯇꯦꯟꯗ ꯄꯥꯁ ꯑꯥꯎꯠ ꯇꯧꯔꯒ ꯆꯠꯈ꯭ꯔꯦ ꯄ꯭ꯂꯥꯁꯇꯦꯟꯒ
ꯂꯩ ꯍꯧꯧꯔꯦ ꯑꯩꯗꯤ ꯑꯥꯗ
ꯑꯦꯇꯅꯦ ꯅꯨꯡꯉꯥꯏꯌꯦꯦ ꯌꯥꯝ ꯅꯨꯡꯁꯤꯖꯅꯦ ꯅꯣꯔꯦ ꯌꯥꯝ ꯅꯨꯡꯉꯥꯏ ꯅꯨꯡꯉꯥꯏꯕ ꯑꯃ ꯂꯩꯍꯋꯥꯏ ꯃꯦꯃꯣꯔꯤ ꯎꯝ ꯑꯩꯈꯣꯏꯅ ꯅꯣꯅꯦꯗ ꯂꯩꯕ ꯀꯥꯟꯗꯀꯣ ꯑꯁ
ꯎꯝ
ꯐꯣꯟ ꯃꯣꯕꯥꯏꯜ ꯐꯣꯟꯒꯁꯦ ꯊꯣꯛꯇ꯭ꯔꯤꯅꯦ ꯑꯦꯁꯤ ꯑꯣꯗ ꯆꯠꯂꯒꯀꯣ ꯄꯤꯁꯤꯣ ꯑꯅꯤ ꯑꯍꯨꯝꯒ ꯂꯩꯕꯅꯤꯅꯦ ꯑꯗꯨꯗ ꯆꯠꯂꯒꯀꯣ ꯆꯠꯂꯒ ꯇꯧꯕꯗꯣ ꯅꯨꯡꯁꯤꯔꯅꯤ ꯃꯇꯝꯗꯣ
ꯑ
ꯑꯩꯅ ꯇꯦꯟ ꯃꯦꯀꯔ ꯁ꯭ꯀꯨꯜꯗꯣ
ꯎꯝ
ꯑꯩꯈꯣꯏꯅ ꯑꯍꯥꯟꯕ ꯕꯦꯁꯅꯤꯅꯦ ꯑꯩꯅ ꯆꯍꯤ ꯑꯃ ꯂꯩꯔꯝꯃꯦ ꯊꯥꯎꯖꯟ ꯁꯕꯦꯟꯗ ꯀ꯭ꯂꯥꯁ ꯑꯩꯠ ꯑꯣꯏꯅꯀꯣ ꯑꯩꯈꯣꯏꯅꯔ ꯀ꯭ꯂꯥꯁꯅꯦꯕ ꯑꯩꯈꯣꯏꯅ ꯑꯗꯨꯒ ꯑꯗꯨ ꯃꯇꯨꯡꯗ ꯀ꯭ꯂꯥꯁ ꯂꯩꯇ꯭ꯔꯕ ꯣ ꯁꯔꯣꯟꯗ ꯂꯈꯕ ꯆꯍꯤ ꯑꯍꯨꯝ ꯃꯔꯤ ꯂꯩꯅꯅ
ꯎ ꯌꯥꯝ ꯍꯟꯅꯦ ꯑꯗꯨꯗꯅ
ꯍꯣꯏ ꯑꯗꯨꯝ ꯈꯪꯗꯦ ꯅꯪꯅ ꯅꯪꯅ ꯀꯥꯏꯇ ꯇꯃꯄꯥ
ꯁꯤꯇꯤꯌꯥꯥꯁꯇ
ꯑꯥ
ꯑꯗꯨ ꯑꯗꯨꯗ
ꯁꯤ ꯇꯤ ꯑꯦꯁ ꯍꯣꯏ ꯅꯨꯡꯉꯥꯏꯕ꯭ꯔꯥ ꯅꯣꯏ ꯁ꯭ꯀꯨꯜꯗꯣ
ꯍꯣꯏ ꯅꯨ
ꯑ ꯑꯁ ꯑꯗꯣ ꯍꯧꯖꯤꯛꯇꯤꯤ ꯅꯣꯅꯦꯁꯨ ꯌꯥꯝ ꯆꯥꯎꯈꯠꯂꯦꯍꯦ ꯀꯣ ꯍꯧꯖꯤꯛꯇꯤ ꯊꯤ ꯍꯣꯡꯈ꯭ꯔꯦ ꯃꯇꯝꯗꯨꯒ ꯍꯥꯏꯅꯔ ꯌꯦꯡꯅꯔꯒꯗꯤꯀꯣ ꯆ ꯎꯝ ꯌꯨꯝꯒ ꯆꯠꯅꯤꯡꯗ꯭ꯔꯕꯣ ꯅꯪꯗꯤ
ꯎꯕꯥꯏ ꯅꯠꯇ ꯍꯒ ꯁꯀ ꯇꯕꯗ
ꯍꯦꯂꯤꯀꯣꯞꯇꯔ ꯁꯥꯔꯚꯤꯁ ꯄꯤꯔꯅꯦꯅ ꯍꯥꯏꯗꯤ ꯍꯥꯏꯕꯅꯤꯅꯦ ꯃꯣꯏ ꯍꯧꯗ꯭ꯔꯤꯕ ꯖꯥꯔꯥ
ꯇꯥꯡꯂꯝꯝꯒꯅꯤ ꯑꯗꯨꯁꯨ
ꯎꯝ ꯀꯌꯥ ꯇꯥꯡꯉꯝꯅꯣꯏꯗ ꯅꯍꯥꯟ ꯑꯩꯅ ꯑꯩꯈꯣꯏ ꯕꯕꯥꯒꯤ ꯀꯛꯄꯒꯣ ꯇꯃꯦꯡꯂꯣꯡ ꯆꯠꯄꯒꯤꯦ ꯂꯤꯁꯤꯡ ꯑꯅꯤꯗꯪꯅꯦ
ꯇꯥꯡꯉꯅ
ꯇꯥꯡꯉ ꯇꯥꯡꯉꯦꯀꯣ ꯑꯗꯨꯕꯨꯗꯤꯀꯣ ꯑꯗꯣ ꯍꯥꯏꯅꯔꯒꯗꯤꯀꯣ ꯑꯗꯨꯕꯨ ꯑꯗꯨꯝ ꯃꯇꯝꯗꯨꯗꯤ ꯂꯧꯗ꯭ꯔꯦꯗꯅ ꯍꯥꯏꯗꯤ ꯌꯥꯝ ꯆꯪꯗ꯭ꯔꯦꯗꯅ ꯄꯨꯡꯈꯥꯏ ꯑꯃꯗ ꯑꯗꯨꯝ ꯌꯧꯔꯦ ꯄꯨꯡ ꯃꯤꯅꯤꯠ ꯀꯨꯟꯗ ꯑꯗꯨ ꯍꯥꯏꯅ ꯍꯥꯏꯔꯒꯗꯤ ꯎꯝ ꯐꯕ ꯍ
ꯊꯃꯒꯒ
ꯍꯥ ꯀꯔꯤꯒꯤꯅꯣ ꯊꯪꯁꯤꯒꯅ
ꯍꯥꯏꯅꯤꯡꯉꯥꯏ ꯂꯩꯇꯦ
ꯍ ꯑꯩ ꯑꯩ ꯍꯥꯏꯒꯦ ꯇꯧꯔꯒꯦ ꯉꯁꯤ ꯉꯁꯤ ꯀꯔꯤ ꯃꯊꯦꯜ ꯆꯥꯔꯕ ꯍꯥꯥ ꯏꯟꯁꯥꯡ ꯀꯔꯤ ꯏꯟꯁꯥꯡ ꯃꯥ
ꯑ
ꯗꯥꯎ
ꯑꯥꯎ ꯎꯝ
ꯑꯣ ꯑꯗꯨꯝ ꯄꯥꯝꯕ꯭ꯔꯣ ꯗꯥꯜꯁꯦ
ꯑꯝꯅꯤꯗ ꯍꯔ ꯍꯔꯥ ꯊ
ꯎꯝ ꯑꯇꯩ ꯑꯇꯩꯗꯤ ꯀ ꯀꯩ ꯆꯥꯕꯅꯣ ꯍꯥꯏꯗꯤ ꯑꯗꯨꯝ ꯍꯣꯏ ꯑꯗꯥꯏꯗ ꯌꯦꯟꯁꯥꯡ ꯌꯥꯝ ꯇꯥꯡꯅ ꯐꯪꯕ꯭ꯔꯣ ꯅꯠꯇ꯭ꯔꯒ ꯕꯖꯥꯔ ꯆꯠꯂ ꯂꯩꯔꯤꯔ ꯅꯠꯇ꯭ꯔꯒ ꯍꯣꯏ ꯑꯗꯣ ꯃꯅꯥꯛꯇꯗ ꯂꯩꯇꯦ ꯑꯣ ꯑꯗꯨꯗꯤ ꯈꯔ ꯇꯥꯡꯂꯝꯒꯅꯤꯀꯣ
ꯎꯝ
ꯎꯝ ꯑꯩꯈꯣꯏ ꯁ꯭ꯋꯥꯏꯗꯗꯤ ꯑꯁ ꯍꯣꯡꯉꯦꯍꯦ ꯆꯤꯡꯁꯨ ꯅꯛꯄꯅꯦꯅꯀꯣ ꯑꯩꯈꯣꯏ ꯕꯤꯁꯦꯟꯄꯨꯔꯗꯗꯤ ꯕꯤꯁꯦꯟꯄꯨꯔꯗꯗꯤ ꯇꯝꯒꯤꯁꯨ ꯐꯪꯉꯦ ꯆꯤꯡꯒꯤꯁꯨ ꯐꯪꯉꯦꯀꯣ ꯄꯨ ꯍꯥꯏꯗꯤ ꯖꯪꯁꯟ ꯑꯣꯏꯕꯅꯤꯅꯀꯣ ꯑꯣ ꯍꯌꯦꯡꯒꯤꯁꯦ
ꯑꯥ
ꯦ ꯍꯧꯖꯤꯛ ꯂꯩꯔꯒ ꯊꯝꯗ꯭ꯔꯦꯕ ꯊꯣꯡꯗ꯭ꯔꯤꯉꯩꯗ ꯑꯗꯨꯝ ꯆꯦꯜꯂꯑꯒ ꯑꯗꯨꯝ ꯄꯨꯂꯞꯇ ꯑꯗꯨꯝ ꯍꯥꯏꯗꯤ ꯑꯩꯈꯣꯏꯅ ꯑꯄꯥꯝꯕꯗꯣ